ꯍꯜꯂꯣ
ꯇꯥꯔꯔꯕꯣ
ꯇꯕꯣ
ꯎ ꯇꯥꯏ ꯇꯥꯏ
ꯋꯥꯔꯤ ꯁꯥꯔꯛꯑꯣꯗꯅ ꯑꯗꯨꯗꯤ
ꯎ ꯁꯥꯔꯀꯦ ꯅꯪꯁꯨ ꯊꯏ ꯅꯪꯒꯤ ꯃꯤꯜꯣ
ꯑ ꯀꯩꯗꯧꯔꯒꯦ
ꯇꯧꯗꯤ
ꯎꯝ ꯇꯧꯔꯣꯏ
ꯀꯩꯀꯩ ꯈꯔ ꯀꯩꯅꯣ ꯊꯦꯡꯅꯔꯕꯅꯦ ꯑꯗꯨꯅꯅꯦ ꯅꯪꯅ ꯍꯩꯅꯗꯕꯩ ꯃꯔꯝꯁꯦ ꯑꯩꯅ ꯈꯤꯇꯪ ꯈꯪꯒꯨꯝ ꯇꯧ
ꯅꯠꯇꯇꯩ ꯇꯗꯥ ꯑꯗꯨꯣꯏ ꯅꯠꯇꯗ ꯁꯣꯨꯝ
ꯎꯝ
ꯑꯩꯒꯤ ꯃꯤꯡ ꯃꯥꯟꯅꯈꯤꯗꯤ ꯇꯧꯋꯦ ꯅꯪ ꯉꯁꯥꯏ ꯃꯃꯥꯡ ꯇꯧꯗꯣ ꯑꯩ ꯃꯤꯡ ꯊꯂꯂꯝꯒꯅꯤꯗ
ꯎꯠꯇꯦ ꯑ ꯊꯣꯛꯑꯦ ꯑꯗꯣ ꯀꯩꯁꯃꯇ
ꯅꯣꯏꯗ ꯑꯩ ꯂꯥꯏꯔꯖꯗ꯭ꯔꯣ ꯀꯤꯅꯣ ꯅꯣꯏꯗ ꯑꯩ ꯂꯥꯏ ꯍꯔꯥꯎꯕ ꯌꯥꯝ ꯆꯥꯎ ꯆꯥꯎꯗꯕꯦ ꯂꯥꯏ ꯏꯃꯥ ꯂꯥꯏꯔꯤꯛ ꯄꯊꯕꯤ ꯍꯔꯥꯎꯕ ꯂꯥꯏꯔꯤꯛ ꯈꯨꯔꯝꯕꯤ ꯑꯗꯒꯤ ꯑꯩꯈꯣꯏ ꯃꯥꯟꯅ ꯃꯅꯒꯗꯤ ꯖꯒꯣꯏ ꯁꯥꯥꯁꯦ ꯂꯥꯛꯒ ꯍꯥꯏꯔꯛꯄꯅꯤ
ꯍꯔꯥꯎꯈ꯭ꯔꯦ ꯂꯣꯏꯊꯣꯛꯈ꯭ꯔꯦ ꯑꯩꯈꯣꯏ ꯑꯩꯈꯣꯏꯗ ꯑꯩꯈꯣꯏ ꯑꯩꯈꯣꯏ ꯑꯩꯈꯣꯏꯒꯤ ꯑꯩꯈꯣꯏ ꯀꯣꯝꯕ ꯂꯥꯏꯗꯣ ꯑꯗꯨ ꯍꯥꯎꯈ꯭ꯔꯦ ꯀꯨꯏꯗ꯭ꯔꯤ ꯂꯣꯏꯕ
ꯑꯣ ꯅꯍꯥꯟ ꯑꯩꯗꯣ ꯑꯩꯁꯨ ꯀꯨꯏꯗ꯭ꯔꯦ ꯅꯍꯥꯟ ꯑꯣꯏꯁꯨ ꯍꯔꯥꯎꯕꯗꯣ ꯍꯥꯏꯗꯤ ꯌꯦꯡꯕꯗꯤ ꯂꯥꯏ ꯂꯥꯛꯄꯗꯤ ꯅꯠꯇꯦꯕ ꯑꯩꯗꯣ ꯄꯥꯡꯒꯩ ꯆꯠꯄ ꯀꯥꯟꯗ ꯂꯝꯕꯤꯗꯤ ꯑꯗꯨꯝ ꯑꯣꯏꯏꯔꯤꯕ
ꯑꯣ ꯍꯟꯗꯛ ꯊꯥꯅꯠꯇꯦ ꯃꯃꯥꯡ ꯊꯥ ꯃꯃꯥꯡ ꯊꯥꯗꯣꯏꯔꯥ
ꯍꯣꯏ ꯍꯣꯏ ꯃꯃꯥꯡꯒꯤꯗ ꯃꯃꯥꯡ ꯊꯥꯗ ꯀꯩꯅꯣ ꯑꯃ ꯁꯨ ꯁꯤꯟꯗꯨꯔꯅ ꯀꯩꯅꯣ ꯁꯥꯥꯈꯤꯕꯗꯣ ꯁꯪꯉ ꯑꯃ
ꯑꯥ ꯑꯥ ꯑꯥ ꯑꯗꯨꯁꯨ ꯀꯩꯅꯣꯅꯦ ꯑꯩꯈꯣꯏ ꯃꯅꯥꯛꯅꯦ ꯑꯗꯨꯁꯨ ꯑꯩꯈꯣꯏ ꯑꯗꯨꯝ ꯑꯩꯈꯣꯏ ꯊꯪꯅ
ꯍꯣꯏ ꯍꯥꯏꯗꯤ ꯌꯥꯝ ꯊꯨꯅ ꯁꯥꯒꯠꯈꯤꯕꯅ ꯇꯧꯕꯗꯨꯗ
ꯀꯣꯏꯅꯅꯨꯡꯉꯥꯏꯖꯥꯛꯠ
ꯌꯥꯝ ꯊꯨꯅ ꯁꯥꯈꯤꯕ ꯑꯃ ꯇꯧꯗꯥꯏꯅꯦ ꯑꯗꯨꯗ ꯁ ꯅꯪꯅꯕꯅ ꯁꯥꯈꯤꯗꯥꯔꯅꯦ
ꯂꯥꯏꯔꯥꯎꯕꯗꯣ
ꯍꯣꯏ ꯍꯣꯏ
ꯑꯥ ꯍꯣꯏ ꯑꯣꯏꯔꯝꯅꯦ ꯃꯣꯏ ꯁꯣꯝꯒꯤꯅꯦ ꯑꯗꯨꯗꯤ ꯑꯩꯈꯣꯏꯗꯤ ꯅꯠꯇꯦ ꯑꯗꯨꯗꯣ ꯑꯣꯏꯁꯨ ꯑꯩꯈꯣꯏ ꯅꯛꯅꯔꯦ ꯑꯗꯨꯝ ꯂꯩꯀꯥꯏ ꯂꯩꯀꯥꯏ ꯇꯣꯉꯥꯟ ꯇꯣꯉꯥꯟꯕꯅꯦ
ꯑꯗꯨ ꯂꯥꯛꯦ ꯃꯤ ꯃꯌꯥꯝ ꯌꯥꯎ ꯀ꯭ꯂꯥꯁꯦ
ꯑꯣꯅꯤꯁ ꯀꯨꯜꯖ꯭ꯔꯥ
ꯍꯣꯏ ꯈꯪꯉꯝꯁꯨ ꯌꯥꯏ ꯈꯪꯗꯕꯁꯨ ꯌꯥꯏꯩꯅꯣ
ꯌꯥ ꯍꯣ ꯍꯣ ꯑꯗꯨꯗꯤ ꯅꯕꯨꯗꯤꯌꯥ ꯍꯥꯏꯕ ꯅꯠꯇ꯭ꯔꯣ
ꯍꯣꯏ ꯍꯣꯏ
ꯑꯗꯨꯗꯤ ꯑꯩ ꯍꯣꯔꯦꯟ ꯊꯪꯉꯛꯀꯦ ꯑꯣꯏꯅ
ꯅꯣꯏ ꯂꯦꯡꯉꯥꯜꯗ ꯑꯩꯈꯣꯏ ꯂꯩꯦꯡꯉꯥꯜ ꯅꯣꯏ ꯍꯥꯏꯗꯤ ꯑꯩꯈꯣꯏ ꯅꯣꯏ ꯑꯩꯈꯣꯏ ꯅꯣꯏ ꯂꯦꯡꯉꯥꯜꯗ ꯑꯣꯏꯔꯗꯤ ꯈꯪꯒꯅꯤ ꯍꯥꯏꯕꯤ ꯃꯃꯤꯡ ꯍꯥꯠꯇꯣꯛꯂꯨꯔꯣ ꯅꯣꯏ ꯑꯗꯨꯗꯥꯏꯗꯤ ꯃꯤ ꯃꯌꯥꯝ
ꯀꯌꯥ
ꯃꯃꯤꯡ ꯍꯥꯏꯟꯊꯔꯨꯔꯕ ꯈꯪꯕ ꯌꯦꯡꯁꯤ
ꯍꯥꯏꯔꯄꯪ
ꯂꯣꯏ ꯄꯟꯖꯔꯖꯂ ꯃꯤ ꯑꯄꯥ ꯑꯣꯏ ꯄ ꯌꯥꯔꯒ
ꯅꯪꯗꯤ ꯀꯥꯡ ꯀꯣꯏꯕ ꯆꯠꯂꯨꯗꯥ
ꯑꯩꯗꯣ ꯍꯣꯁꯇꯦꯜ ꯂꯩꯕꯅꯤꯅ ꯐꯔꯛ ꯇꯥꯗꯧ ꯃꯥꯟꯕ ꯑꯩꯈꯣꯏ ꯑꯩꯈꯣꯏ ꯆꯠꯀꯦꯗꯤ ꯍꯥꯏꯕꯅꯦꯕ ꯃꯦꯝꯗ ꯑꯗꯣ ꯑꯩꯣꯏ ꯍꯪꯥꯡ ꯅꯍꯥꯟꯅꯦ ꯄ꯭ꯔꯣꯕ꯭ꯂꯦꯝ ꯌꯥꯝ ꯊꯣꯛꯑꯦꯕ ꯑꯗꯨ ꯑꯗꯨꯒꯤꯅꯦ ꯑꯩꯈꯣꯏꯁꯦ ꯄꯨꯔꯥ ꯕꯦꯔꯥ ꯑꯃ ꯂꯩꯔꯦ ꯃꯣꯏ ꯍꯧꯖꯤꯛꯁꯦ
ꯑꯩꯣꯏꯒꯤꯅꯨꯡ ꯅꯨꯡꯉꯥꯏꯕ ꯂꯩ ꯍꯥꯏꯕ ꯑꯗ ꯑꯉꯥꯡ ꯃꯆꯥꯗꯥꯛꯇ
ꯑꯉꯥꯡ ꯑꯗꯨꯅꯦ ꯍꯥꯏꯁꯦ ꯑꯩꯈꯣꯏꯅ ꯍꯥꯏꯁꯤꯁꯨ ꯑꯗꯨꯅꯦ ꯑꯩꯈꯣꯏꯁ ꯑꯉꯥꯡ ꯃ ꯆꯆꯥꯔꯥ ꯐꯣꯟꯕ ꯍꯥꯏꯕꯁꯨꯥꯗꯦ ꯀꯩ ꯀꯩ ꯋꯥꯈꯜꯂꯣꯟꯗꯅꯣ ꯑꯩꯈꯣꯏ ꯀꯃꯥꯏꯅ ꯍꯤꯡꯕ ꯍꯥꯏꯕꯅꯣ ꯁꯤꯅꯦ ꯑꯩꯈꯣꯏꯅ ꯍꯥꯏꯔꯤꯁꯤꯁꯨ ꯅꯍꯥꯟ ꯅꯍꯥꯟꯁꯨ ꯆꯦꯛ ꯇꯧꯅꯤꯌꯦ
ꯍꯥꯏꯔꯗꯤꯕ ꯁꯥꯊꯤꯗꯨꯅꯦ
ꯑꯗꯨ ꯅꯪ ꯀꯃꯥꯏꯅ ꯄꯥꯏꯕ
ꯑꯗꯨ ꯑꯗꯨꯝ ꯇꯃꯤ ꯅꯄꯥꯏ
ꯐꯖꯔꯤ
ꯃꯩ ꯃꯊꯗ ꯃꯩ ꯃꯥꯏ ꯃꯊꯗꯧꯁꯦ ꯑꯗꯨꯅꯦ ꯐꯣꯟꯁꯦ ꯇꯨꯃꯤꯟꯅ ꯄꯥꯏꯌꯦ ꯀꯩꯅꯣ ꯇꯧꯋꯦ ꯌꯥꯗꯦꯕ ꯌꯥꯝꯅ ꯈꯪꯗꯦ ꯑꯁ ꯌꯥꯝ ꯋꯥꯅ ꯍꯤꯡꯈ꯭ꯔꯖꯥꯠꯅꯤꯅ ꯑꯁꯤꯁ ꯁꯤꯕꯨ ꯀꯩꯅꯣ ꯈꯪꯗꯦ ꯃꯄꯥꯟ ꯂꯝꯗꯒꯗꯤ ꯑꯗꯨꯝ ꯌꯥꯕꯅꯦꯕ ꯄꯥꯏꯕ ꯍꯥ
ꯄ꯭ꯔꯥꯏꯚꯦꯠꯅꯤꯅ ꯄ꯭ꯔꯥꯏꯚꯦꯠꯅꯤꯅ ꯄꯩꯁꯥꯗꯤ ꯆꯥꯎꯕꯅꯤ ꯃꯇꯝꯕꯤꯗꯣ
ꯆꯥꯎꯋꯦꯗ ꯀꯥꯏꯗꯗꯤꯀꯣꯠꯂꯤꯅꯤꯀꯣ
ꯎꯝ ꯑꯗꯨ ꯍꯥꯏꯥꯏꯔꯒ ꯃꯣꯏꯁꯦ ꯁꯤꯖꯗ ꯁꯤꯖꯗ ꯗꯣꯛꯇꯔ ꯇꯝꯃꯤꯅꯣ ꯄꯩꯁꯥ ꯌꯥꯝ ꯆꯥꯎꯕꯅꯦ
ꯆꯥꯎꯕꯅꯦ ꯆꯥꯎꯕꯅꯦ ꯑꯗꯨꯒꯨꯝꯕ ꯑꯗꯨꯅ ꯍꯥꯏꯁꯦ ꯑꯗꯨꯒꯨꯝꯕꯗꯨꯁꯨ ꯌꯥꯝ ꯆꯥꯎꯋꯦꯕ ꯍꯥꯏꯗꯤ ꯇꯣꯉꯥꯟꯅ ꯃꯁꯥꯒꯤ ꯂꯅꯥꯏꯒꯤ ꯍꯪꯉꯛꯄ ꯄꯣꯠꯁꯤꯗꯤ ꯆꯥꯎꯋꯤꯗꯅ ꯑꯗꯨꯝ ꯁ꯭ꯀꯨꯜꯗ ꯑꯣꯏꯔꯣꯗ ꯑꯣꯏꯔꯣ ꯑꯗꯨꯝ ꯂꯅꯥꯏꯗꯤ ꯆꯥꯎꯗ꯭ꯔꯅꯦ
ꯎꯝ
ꯑ ꯁꯤꯁꯨ ꯄꯨꯔꯥ ꯕꯤꯖꯤꯅꯦꯁ ꯂꯥꯏꯟ ꯑꯃꯅꯦ ꯄꯨꯔꯥ ꯑꯗꯨꯗꯩ ꯑꯗꯣ ꯅꯪ ꯀꯩꯗꯧꯔꯤꯅꯣ ꯑꯗꯨꯝ ꯇꯨꯝꯕ ꯂꯩꯕ꯭ꯔꯣ
ꯀꯩꯁꯨ ꯇꯧꯗꯦ ꯇꯨꯝꯃꯗꯤ ꯂꯩꯇꯦ ꯇꯨꯝꯃ ꯀꯩꯗꯧꯣꯏꯣꯁꯦ
ꯁꯨꯝ ꯆꯆꯥ ꯂꯣꯏꯔꯦ ꯇꯨꯝꯃꯤꯗꯅ ꯑꯩꯈꯣꯏꯗꯤ ꯇꯨꯝꯃꯦ ꯆꯥꯛꯆꯥꯕꯨ ꯍꯦꯛ ꯂꯣꯏꯈ꯭ꯔꯕ ꯑꯩꯈꯣꯏꯗꯤ ꯇꯨꯝꯃꯦ
ꯑꯍꯥꯟꯗꯨꯗꯤ ꯌꯥꯗꯦ ꯑꯩ ꯑꯩ ꯑꯗꯨꯝꯕꯨꯗꯤ ꯇꯧꯗꯦ
ꯎꯝ ꯇꯨꯝꯕ ꯈꯔ ꯄꯥꯝꯗꯕ ꯑꯣꯏꯔꯝꯒꯅꯤ ꯑꯗꯣ ꯑꯩ ꯇꯨꯝꯕ ꯍꯥꯏꯁꯦ ꯑꯩ ꯅꯨꯡꯊꯤꯟꯒꯨꯝꯕꯗꯤ ꯇꯨꯝꯗꯦ ꯑꯩ ꯅꯨꯡꯗꯥꯡ ꯈꯛꯇꯅꯦ ꯑꯩ ꯇꯨꯝꯕꯗꯤ
ꯅꯪꯗꯤꯦ ꯅꯅꯥꯏꯁꯦ ꯑꯗꯨꯝ ꯇꯝꯅꯤꯡꯉꯗꯤ ꯇꯨꯝꯃꯤ ꯇꯨꯝꯅꯤꯡꯉꯗꯤ ꯇꯨꯝꯗꯤ
ꯍꯣꯏ ꯅꯥꯔꯀꯥꯟꯗꯒꯗꯤ ꯇꯨꯝꯃꯦ ꯑꯗꯨꯗꯤ ꯉꯁꯥꯏꯖꯨꯅꯤ ꯇꯨꯝꯕ ꯅꯨꯡꯉꯥꯏ ꯈꯜꯂ ꯀꯥꯟꯗ ꯃꯤ ꯆꯪꯉꯛꯇꯅ ꯀꯟꯅ ꯀꯟꯅ ꯂꯥꯎꯈꯠꯅꯔꯛꯇꯅ ꯑꯗꯨꯝ ꯍꯧꯒꯠꯂꯛꯑꯦ ꯄꯨꯡꯒꯥꯏꯃꯨꯛꯇ ꯇꯨꯝꯃꯒ
ꯐꯩꯗ ꯅꯨꯡꯊꯤꯟ ꯇꯨꯝꯃꯤ
ꯅꯨꯡꯊꯤꯟ ꯍꯣꯏ ꯇꯨꯝꯗꯕꯁꯗꯤ ꯐꯗꯤ ꯐꯩ ꯀꯩ ꯀꯩ ꯀꯩꯕꯥ
ꯍꯤꯗꯥꯛ ꯍꯤꯗꯥꯛ ꯀꯥꯞꯄ ꯍꯩꯔꯕ
ꯍꯣꯏ ꯍꯩꯔꯦ ꯑꯗꯨꯝ ꯈꯔꯗꯤ
ꯕꯤ ꯄꯤ ꯑꯣꯟꯕꯗꯤ ꯍꯩꯕꯣ
ꯕꯤ ꯄꯤ ꯑꯣꯟꯕꯗꯨꯗꯤ ꯍꯩꯍꯦ ꯅꯪꯁꯨ
ꯑꯗꯨꯗꯤ ꯅꯣꯔꯃꯦꯜꯁꯦ ꯀꯌꯥꯅꯣ
ꯋꯥꯟ ꯇ꯭ꯋꯦꯟꯇꯤ ꯚꯏ
ꯋꯥꯟ ꯇ꯭ꯋꯦꯟꯇꯤ ꯚꯥꯏ ꯑꯩꯠꯇꯤ ꯍꯥꯏꯗꯨꯔꯣ
ꯑꯗꯨꯗꯨ ꯑꯩꯈꯣꯏ ꯑꯩꯈꯣꯏꯁꯦꯁ ꯅꯔꯁ ꯑꯃ ꯃꯉꯣꯟꯗꯩꯩ ꯇꯝ
ꯎꯝ ꯑꯗꯣ ꯑꯩꯗꯤ ꯏꯁꯦ ꯊꯕꯛꯁꯦ ꯑꯩꯒꯗꯤ ꯀꯌꯥ ꯆꯠꯅꯕ ꯅꯠꯇꯦ
ꯑꯗꯨ ꯀꯩꯗꯧꯕꯩꯗꯣꯏꯕ
ꯑꯁ ꯋꯥꯔꯤ ꯌꯥꯝ ꯁꯥꯡꯉꯦ ꯀꯣꯟꯅ ꯃꯇꯥꯡ ꯆꯥꯔꯒꯗꯤ ꯈꯪꯉꯨ ꯅꯪꯁꯨ
ꯍꯥꯏꯗꯤ ꯑꯩꯗꯤ ꯑꯩꯅ ꯄꯥꯝꯗꯕ ꯇꯧꯗꯦ
ꯍꯣꯏꯕꯀꯣ ꯑꯗꯣ ꯃꯇꯝꯗꯣ ꯐꯪꯍꯧꯗ꯭ꯔꯦꯕ ꯑꯩꯒꯤꯗꯤ ꯑꯗꯨꯅ ꯀꯥꯔꯟ ꯋꯥꯔꯤ
ꯑꯗꯣ ꯅꯪ ꯀꯩꯅꯣ ꯇꯧꯕ꯭ꯔ ꯁꯥ ꯁꯥ ꯆꯥꯕꯗꯤ ꯂꯣꯏ ꯆꯥꯕ꯭ꯔꯥ
ꯂꯣꯏꯅꯗꯤ ꯇꯥꯗꯦ ꯃꯤ ꯂꯣꯏꯅ ꯆꯥꯕ
ꯑꯦ ꯅꯨꯄꯥꯗꯨ ꯆꯥꯏꯗꯨꯗꯤ
ꯄꯪꯗ ꯌꯥꯕꯩ ꯇꯥꯏꯄꯇꯥ
ꯍꯥꯃꯦꯡ ꯆꯕꯔꯥ
ꯆꯥꯗꯦꯗ ꯀꯥꯏ
ꯍꯥꯃꯦꯡ ꯌꯥꯝ ꯍꯥꯎꯋꯦ ꯍꯥꯏꯕꯅꯦ ꯑꯩꯕꯨ ꯇꯔꯁꯨ
ꯑꯩꯅ ꯑꯉꯥꯡꯑꯣꯏꯗ ꯑꯃꯨꯛꯇꯪ ꯆꯥꯈꯤ
ꯑꯗꯨ ꯈ꯭ꯋꯥꯏ ꯄꯥꯟꯕꯄꯥꯝꯕ ꯁꯥꯥꯁꯦ ꯀꯩ ꯁꯥ ꯑꯣꯏꯒꯦ
ꯑꯗꯨꯝ ꯍꯥꯏꯗꯤ ꯀꯃꯥꯏꯅꯤ ꯈꯪꯗꯒ ꯒ꯭ꯌꯥꯟ ꯇꯥꯗꯦꯗꯅ ꯑꯗꯣ ꯑꯩꯅ ꯑꯥꯟꯗ ꯂꯩꯔꯨꯗ ꯍꯥꯏꯔꯗꯤ ꯑꯩꯅ ꯂꯩꯐꯝꯅꯦ ꯑꯩꯅ ꯍꯟꯗꯛ ꯂꯩꯔ ꯑꯗꯨꯗꯨꯗꯤ ꯍꯥꯃꯤꯡ ꯌꯥꯝ ꯇꯥꯡꯉꯦ ꯀꯦꯖꯤ ꯑꯃꯗ ꯋꯥꯟ ꯊꯥꯎꯖꯟ ꯐꯣꯔ ꯍꯟꯗ꯭ꯔꯦꯠ
ꯑꯣ ꯇꯥꯡꯉꯤꯗꯤ
ꯍꯣꯏ ꯑꯗꯣ ꯑꯣꯖꯥꯈꯩꯅꯗꯤ ꯑꯗꯨꯝ ꯃꯣꯏ ꯑꯥꯗ ꯃꯣꯏꯗꯤ ꯍꯥꯏꯁꯦ ꯑꯩꯈꯣꯏ ꯍꯣꯁꯇꯦꯜꯗꯨꯗ ꯍꯣꯁꯇꯦꯜꯅꯤ ꯐꯟ ꯄꯥꯏꯟꯗ ꯋꯥꯟ ꯆꯥꯛꯒꯤ ꯄꯤꯖꯩ ꯅꯣꯏ ꯆꯥꯅꯤꯡꯕ ꯑꯗꯨꯝ ꯍꯥꯏꯌꯦꯕ ꯑꯗꯨꯝ ꯃꯤ ꯃꯣꯏ ꯃꯌꯥꯡ ꯃꯆꯥꯈꯩꯗꯣ ꯃꯣꯏꯅ
ꯑꯩꯈꯣꯏꯗꯤ ꯊꯥꯗꯅꯦ ꯂꯨꯄꯥ ꯂꯤꯁꯤꯡ ꯃꯉꯥꯅꯦꯕꯀꯣ
ꯎꯝ
ꯆꯥꯛ ꯈꯥꯋꯥꯏꯒ ꯑꯗꯒꯤ ꯊꯔꯁꯗꯦ ꯑꯃꯒ ꯁꯟꯗꯦ ꯑꯃꯒꯕꯨꯗꯤ ꯌꯦꯟ ꯑꯇꯩꯗꯤ ꯂꯣꯏꯔꯦ ꯑꯁ ꯊꯤ ꯂꯣꯏꯔꯦꯀꯣ ꯌꯥꯝ ꯊꯤ ꯂꯣꯏꯔꯦ
ꯍꯋꯥꯏꯗꯨꯁꯨ ꯍꯥꯎꯅ ꯇꯣꯡꯕꯤꯗꯦꯕ ꯈꯪꯕ꯭ꯔꯥ
ꯅꯣꯏ ꯀꯦꯝ ꯂꯩꯇ꯭ꯔꯣ ꯃꯅꯨꯡꯗ ꯕꯣꯏꯂꯔ ꯑꯝ ꯄꯨꯁꯤꯟꯂꯥ ꯆꯪꯗ꯭ꯔꯣ
ꯕꯣꯏꯂꯔꯁꯨ ꯍꯣꯏ ꯄꯨꯁꯜꯂꯦꯕꯀꯣ ꯀꯩꯒꯨꯝꯕꯅꯦ ꯁꯤꯁꯨ ꯗꯥꯎꯅꯦ ꯀꯩꯒꯨꯝꯕ ꯍꯥꯏꯔꯦꯗꯅ ꯄꯩꯁꯥ ꯇꯤꯡ ꯂꯨꯄꯥ ꯂꯤꯁꯤꯡ ꯃꯉꯥꯗꯔꯤꯕ
ꯏꯝꯃꯥꯏ
ꯐꯥꯏꯅꯦ ꯌꯥꯄꯣꯟꯇꯦꯀꯣ ꯏꯁ ꯄꯦꯔꯥꯅꯦ
ꯑꯩꯁꯨ ꯄꯨꯔꯝ ꯃꯌꯥꯝꯅ ꯂꯩꯔꯦ ꯑꯗꯣ ꯑꯩꯉꯣꯟꯗ ꯐꯥꯕꯗꯨꯗ ꯑꯣꯖꯥ ꯀꯩꯝ ꯍꯥꯏꯉꯝꯗꯦꯕ ꯑꯗꯨꯅ
ꯉꯍꯥꯟ ꯅꯍꯥꯟꯁꯨ ꯑꯉꯥꯡꯈꯩ ꯕꯣꯏꯂꯔ ꯐꯥꯒꯤꯗꯉꯥꯏ
ꯅꯨꯡꯥꯏꯊꯦꯅꯦ ꯌꯥꯝ ꯇꯣꯟꯅ ꯍꯤꯡꯉꯤꯖꯥꯅꯤ ꯄꯨꯟꯁꯤꯗ
ꯑꯁ ꯇꯣꯜꯂꯤꯀꯣ ꯑꯁ ꯑꯩꯅꯥ ꯍꯥꯏ ꯑꯗꯨꯅ ꯍꯥꯏꯗꯤ ꯁꯨꯃꯥꯏꯅ ꯇꯧꯕꯁꯤ ꯆꯥꯟꯅꯗꯦ ꯍꯥꯏꯁꯦ
ꯅꯪ ꯅꯤꯡꯁꯤꯡꯕꯨꯔꯒ ꯀꯩꯗꯣ ꯅꯤꯡꯁꯤꯡꯉꯛꯄꯒꯤꯗꯣ ꯉꯁꯥꯏ ꯍꯥꯏꯗꯤ ꯑꯩꯈꯣꯏ ꯑꯩ ꯑꯥꯗ ꯏꯃꯥꯟꯅꯕꯤ ꯃꯌꯥꯝ ꯂꯣꯏꯅ ꯇꯤꯟꯅꯔꯝꯕ ꯃꯗ ꯑꯗꯨꯒ ꯃꯥꯗꯣ ꯑꯥꯗ ꯗꯦꯜꯂꯤꯗ ꯂꯩꯔꯤꯗ ꯑꯗꯨ ꯄꯣꯛꯄꯕꯗꯥ ꯇꯧꯔꯦ ꯀꯧꯅꯗꯕꯅꯤ ꯁꯨꯀꯧ ꯀꯧꯔ ꯀꯧꯕꯤꯗꯦ ꯑꯩꯁꯨꯣ
ꯎꯝ ꯅꯨꯄꯤꯗꯤ ꯄꯥꯒꯧꯒꯟꯗꯕꯅꯦꯅ ꯀꯥꯎꯕꯤꯌꯣꯑꯦ
ꯑ ꯊꯃꯗꯤ ꯑꯩꯗꯤꯤ ꯁꯥꯅꯤꯡꯉꯅꯤ ꯌꯥꯝ ꯊꯤꯅ ꯍꯥꯏꯗꯤ ꯍꯣꯏ ꯃꯥꯗ ꯇꯝꯉꯨꯔꯒ ꯑꯗꯨꯃꯥꯏꯅ ꯌꯥꯝ ꯊꯤꯅ ꯄꯣꯡꯕꯗ ꯇꯣꯔꯔꯨꯕꯗ ꯊꯥꯏꯅ ꯑꯒꯛꯤꯟ ꯅꯪꯗꯣ ꯁꯨꯝꯃꯥꯏ ꯀ ꯀꯥꯡꯝꯃ ꯃꯇꯝꯗ ꯃꯥꯂꯦ
ꯃꯣꯏ ꯑꯗꯨꯕꯨꯗꯤ ꯍꯥꯏꯕꯗꯤ ꯇꯤꯟꯅꯔꯃꯤ ꯃꯑꯣꯡꯗꯨꯒ ꯀꯃꯥꯏꯅ ꯇꯧꯔꯛꯑꯒꯗꯤ ꯍꯣꯏ ꯅꯣꯡꯗꯤ ꯅꯨꯡꯉꯥꯏꯔꯝꯃꯔꯣꯏ ꯍꯣꯏ ꯅꯪꯁꯨ
ꯍꯣꯏ ꯍꯥꯏꯗꯤ ꯌꯥꯝ ꯍꯥꯏꯗꯤ ꯇꯤꯟꯅꯕꯟꯁꯦ ꯑꯗꯨꯨꯝ ꯆꯝꯅ ꯇꯤꯟꯅꯕ ꯅꯠꯇꯦ ꯌꯥꯝ ꯊꯤ ꯀ꯭ꯂꯣꯖ ꯑꯣꯏꯅ ꯇꯤꯟꯅꯩ ꯇꯤꯟꯅꯕꯟ
ꯎꯝ ꯑꯗꯣ ꯅꯨꯄꯥꯥꯟꯗ ꯄꯤꯔꯗꯤ ꯌꯥꯝ ꯀꯨꯁꯨꯅ ꯇꯤꯟꯅꯕꯗꯤ ꯌꯥꯗꯕꯅꯤꯀꯣ
ꯌꯥꯕꯗꯤ ꯌꯥꯗꯦ ꯑꯗꯨꯏꯁꯨ ꯈꯪꯗꯦ ꯑꯗꯨꯝ ꯇꯤꯉꯩꯏ ꯐꯅꯤꯁꯦ
ꯑꯦ ꯍꯣꯔꯦꯟ ꯀꯩꯅꯣ ꯇꯧꯔꯛꯇꯣꯏꯅꯦ ꯂꯇ ꯀꯩꯅꯣꯝ ꯑꯣꯏꯔꯛꯇꯣꯏꯅꯦ ꯑꯣꯏꯅ
ꯑꯣꯏꯔꯣꯏꯗ ꯑꯗꯨꯝꯃꯗꯤ ꯀꯇꯥ ꯍꯥꯏꯁꯤꯗ ꯑꯗꯨꯝ
ꯑꯣꯏꯅꯤ ꯑꯣꯏꯅꯤ ꯑꯣꯏꯅꯤ ꯌꯥꯗꯕꯅꯤ ꯌꯥꯗꯕꯅꯤ ꯌꯥꯗꯕꯅꯤꯀꯣ
ꯌꯥꯝ ꯈꯪꯕꯗꯣ
ꯑꯁꯦꯡꯕ ꯌꯥꯗꯕꯅꯤ
ꯑꯗꯨꯃꯥꯏꯅ ꯇꯧꯗꯦꯅ ꯍꯥꯏꯗꯤ ꯑꯗꯨꯝ ꯏꯕꯥꯅꯤꯗꯨꯗ ꯍꯥꯏꯗꯤ ꯁ꯭ꯀꯨꯜ ꯂꯩꯕꯀꯥꯟꯗ ꯍꯥꯏꯗꯤ ꯀꯃꯥꯏꯅ ꯇꯤꯟꯅꯔꯤꯕ ꯃꯐꯝꯗꯤ ꯑꯗꯨꯝ ꯍꯥꯏꯗꯤ ꯐꯥꯒꯤ ꯖꯒꯥꯏ ꯑꯣꯏꯅ ꯁꯨꯃꯥꯏꯅ ꯀ꯭ꯂꯥꯁ ꯃꯆꯨ ꯑꯣꯏꯕꯅꯤꯅꯀꯣ ꯍꯣꯏ
ꯅꯨꯄꯤꯒ ꯀꯣꯏꯔꯒꯗꯤ ꯅꯪ ꯅꯪ ꯃꯑꯣꯡꯅꯤ ꯅꯨꯄꯤꯒ ꯁꯣꯏ ꯌꯥꯔꯣꯏ
ꯇꯝ ꯍꯧꯖꯤꯛ ꯀꯅꯥ ꯋꯥꯔꯤ ꯁꯟꯗꯦ ꯀꯝ ꯀꯣꯏꯗꯦ ꯌꯥꯔꯦ ꯇꯣꯜꯁꯦ ꯑꯗꯨ ꯋꯥꯔꯤꯗꯤ
ꯀꯣꯏꯗꯕꯒꯤ ꯅꯪ ꯊꯤꯟꯅꯩ ꯍꯥꯏꯅꯤ ꯀꯣꯏꯔꯒꯗꯤ ꯁꯌꯥꯔꯣꯏꯅ ꯅꯃꯥꯕꯤꯣ ꯇꯤꯟꯅꯗꯕ ꯃꯥ ꯅꯨꯄꯤꯗꯣ ꯀꯥꯏꯣ ꯇꯧꯗꯣꯏꯅꯦ ꯁꯣꯏꯗꯅ
ꯐꯔꯤꯠ ꯀꯩꯁꯨ ꯀꯩ ꯀꯩꯁꯨ ꯇꯧꯗꯦ ꯊꯥꯏꯅ ꯑꯗꯨꯝ ꯄꯨꯟꯅꯁꯨ ꯀꯣꯏꯔꯃꯦ ꯇꯤꯟꯁꯨ ꯇꯤꯟꯅꯩ
ꯅꯤꯗ
ꯕꯨꯗꯤ ꯀꯩꯝ ꯇꯧꯗꯦꯀꯣ ꯍꯥꯏꯗꯤ ꯑꯗꯨꯝꯕ ꯑꯗꯨꯝ ꯇꯧꯅꯤꯡꯗꯦꯗꯕꯗꯤ ꯇꯂꯦ
ꯍꯣꯏꯗ ꯀꯣꯏꯅꯨ ꯀꯣꯏꯗꯧ ꯅꯨꯡꯉꯥꯏꯝꯅꯤ ꯃꯤ ꯀ ꯊ ꯆ ꯅꯝꯅꯦ
ꯍꯥꯏꯗꯤ ꯁꯨꯝ ꯏꯁꯥꯒꯤ ꯍꯥꯟꯅꯀꯣ ꯍꯥꯏꯗꯤ ꯀꯦꯔꯤꯌꯔ ꯑꯃ ꯐꯖꯅ ꯍꯥꯟꯅ ꯁꯦꯝꯃꯤ ꯍꯥꯏꯗꯤ
ꯍꯣꯏ ꯑꯗꯨꯁꯨ ꯑꯗꯨꯅꯦ ꯐꯩꯌꯦꯕ ꯅꯪ ꯑꯗꯨꯅꯦ ꯍꯥꯏꯖꯩ ꯍꯥꯏꯗꯤ ꯈꯟꯅꯕ ꯆꯩꯅꯕ ꯌꯥꯎꯔꯛꯀꯅꯤ ꯄꯥꯝꯗꯕ ꯄꯥꯝꯕ ꯑꯗꯨꯗ ꯇꯧꯔꯛꯀꯅꯤ ꯈꯠꯅꯕ ꯇꯦꯟꯁꯟ ꯂꯩꯕꯠ ꯑꯁ ꯌꯥꯗꯕꯅꯦꯀꯣ ꯌꯥꯝ ꯉꯥꯎꯕꯅꯦ ꯊꯕꯛ ꯑꯃ ꯇꯧꯕ ꯇꯐꯝ ꯈꯪꯗꯝꯕꯅꯦꯕ ꯈꯟꯅꯔꯒ
ꯁꯨꯝ ꯈꯪꯅꯔꯗꯤ ꯅꯣꯡ ꯍꯥꯥꯇꯣꯛꯇꯁꯨ ꯀꯣꯏꯔꯁꯨ ꯄꯨꯊꯣꯛꯇ ꯌꯥꯔꯣꯏꯦ ꯅꯠꯇ꯭ꯔ ꯇꯧꯗꯕ ꯌꯥꯔꯦ ꯍꯣꯏ ꯅꯨꯄꯥꯅ ꯑꯩꯅ ꯇꯧꯅꯤꯀꯣ ꯍꯧꯖꯤꯛꯀꯥꯟꯗꯤ ꯇ ꯊꯥꯖꯕ ꯊꯥꯖꯕ ꯌꯥꯝ ꯄꯦ ꯇ
ꯈꯔ ꯈꯤꯈꯤꯕ ꯃꯥꯜꯂꯤꯗ
ꯍꯣꯏ ꯍꯥꯏꯇꯥꯔꯦ ꯌꯥꯝ ꯊꯤꯅ ꯀꯃꯥꯏꯔꯗꯤ ꯅꯨꯡꯉꯥꯏꯈꯤꯗꯧ
ꯍꯣꯏ ꯑꯗꯨꯕꯨꯗꯤ ꯅꯨꯡꯉꯥꯏꯈꯤꯗꯕꯁꯦ ꯄꯥꯛꯀꯩꯅꯣ ꯇꯧꯕꯒꯁꯨ ꯌꯥꯗꯕꯅꯦ ꯅꯨꯡꯉꯥꯏꯇꯕꯁꯤꯗꯤ ꯑꯗꯨꯝ ꯃꯤ ꯈꯨꯗꯤꯡꯃꯛꯅ ꯑꯗꯨꯝ ꯃꯤ ꯑꯃ ꯃꯤ ꯑꯃꯗ ꯑꯗꯨꯝ ꯃꯇꯥꯡ ꯑꯃꯗꯤ ꯂꯩꯔꯝꯗ ꯑꯗꯨꯗꯤ ꯅꯨꯡꯉꯥꯏꯇꯕꯗꯤ
ꯍꯥꯎꯅ ꯁꯥꯥꯔꯅꯤ ꯗ ꯑꯗꯨ ꯃ ꯂꯩ
ꯑꯗꯨꯉꯥꯏꯖꯦ ꯑꯃꯨꯛ ꯅꯨꯡꯉꯥꯏꯔꯣꯏ ꯑꯃꯨꯛ ꯈꯔ ꯂꯐꯅꯤ ꯀꯥꯎꯊꯣꯛꯈꯤꯅꯤ ꯑꯗꯨꯅꯦꯅ ꯇꯧꯗꯣꯏꯁꯦ ꯃꯤꯁꯤꯗꯤ
ꯍꯣꯏ ꯅꯪ ꯏꯆꯦ ꯃꯤꯅꯤꯠꯄꯨꯔ ꯅꯤꯡꯣꯠꯦ ꯑꯗꯨꯝ ꯍꯥꯏꯗꯤ ꯃꯥꯗꯨꯅ ꯑꯁꯨꯝꯝ ꯀꯩꯅꯣꯝ ꯂꯩꯅꯦꯕ ꯀꯩ ꯅꯕꯨꯅꯤ ꯍꯥꯏꯔꯒꯦ ꯑꯩꯅ ꯃꯥꯗꯣ ꯀꯩ ꯃꯝꯗ ꯀꯥꯡꯉꯤꯁꯨ ꯊꯤꯖꯈꯤꯕꯅꯦ ꯀꯣꯛꯄꯔꯣ ꯍꯥꯏꯔꯤꯕꯅꯦꯕ
ꯎꯝ
ꯃꯥꯗꯣ ꯃꯥꯁꯨ ꯃꯔꯝ ꯈꯣꯏꯕ ꯂꯝꯗꯅꯤ ꯍꯥꯏꯗꯤ ꯑꯣꯛ ꯄꯨꯔꯛꯑꯣ ꯍꯥꯏꯕꯅꯦ ꯃꯥꯗꯣ ꯍꯥꯏꯗꯤ ꯄꯨꯔꯛꯈꯤꯗꯦ ꯍꯥꯏꯕ ꯇꯥꯔꯦ ꯑꯗꯣ ꯃꯥꯗꯣ ꯀꯥꯡ ꯑꯣꯏꯕꯒꯤ ꯑꯗꯨ ꯄꯨꯔꯛꯇꯕꯤꯗ ꯈꯦꯖꯤ ꯄꯨꯔꯛꯑꯦ ꯈꯦꯖꯤ ꯃꯌꯥꯝ ꯄꯨꯔꯛꯑꯦ ꯄꯤꯔꯛꯑꯦ ꯑꯗꯩ ꯑꯗꯨꯝ ꯇꯤꯟꯅꯈꯤꯕ ꯃꯥꯅ ꯄꯨꯔꯛꯑꯕꯅꯤꯅ ꯑꯩꯁꯨ ꯏꯀꯥꯏꯕ ꯀꯩꯣ ꯃꯤꯅ ꯆꯞꯄ ꯂꯩꯕꯤꯌꯨ ꯍꯥꯏꯕ ꯀꯥꯟꯗ ꯂꯩꯕꯤꯗꯗꯤ ꯅꯨꯡꯉꯥꯏꯇꯦꯗꯣ
ꯍꯣꯏ
ꯑꯗꯩ ꯑꯗꯨꯝ ꯍꯥꯏꯗꯤ ꯃꯌꯨꯝ ꯆꯠꯄ ꯑꯣꯏꯔꯣ ꯀꯩ ꯑꯣꯏꯔꯣ ꯑꯗꯨꯝ ꯀꯩꯅꯣꯝ ꯄ꯭ꯔꯣꯕꯂꯦꯝ ꯄꯤꯔꯑꯦ ꯑꯗꯨꯝꯗꯩ ꯑꯗꯨꯝ ꯀꯧꯅꯈ꯭ꯔꯦ ꯑꯗꯨꯝ ꯇꯤꯟꯅꯈ꯭ꯔꯦ ꯑꯗꯩ ꯃꯤꯅ ꯑꯗꯨꯝ ꯂꯛꯄꯗꯤ ꯅꯛꯅꯩ ꯑꯗꯨꯁꯨ ꯀꯩꯝ ꯈꯟꯕꯤꯗꯦ ꯑꯗꯨꯝ ꯄꯪꯗꯦꯇꯤꯅꯤ
ꯑꯣ
ꯑꯗꯨꯤ ꯌꯥꯝ ꯇꯤꯛꯂꯨ ꯇꯤꯅꯦꯕ ꯃꯥꯅꯤꯗ ꯀꯩꯅꯣꯝ ꯇꯧꯔꯁꯨ ꯀꯩꯗꯧ ꯑꯣꯏꯔꯁꯨ ꯑꯁ ꯍꯥꯏꯗꯤ ꯑꯩꯅ ꯍꯥꯟꯗ ꯆꯠꯂꯝꯂꯀꯥꯟꯗ ꯆꯠꯂꯝꯗꯥꯏꯗꯣ ꯃꯥꯥꯟꯗ ꯑꯩꯣꯏꯁꯣꯝꯗ ꯂꯥꯛꯑꯝꯃꯦꯕ
ꯎꯝ
ꯍꯥꯏꯗꯤ ꯃꯣꯏ ꯃꯣꯏ ꯃꯌꯥꯝ ꯃꯣꯏ ꯃꯌꯥꯝ ꯀꯣꯏꯕꯅꯤꯅ ꯃꯣꯏ ꯃꯤ ꯃꯌꯥꯝ ꯂꯥꯛꯑꯃꯦꯕ ꯑꯗꯣ ꯑꯩꯅ ꯆꯠꯂꯝꯗꯥꯏꯒ ꯑꯗꯣꯅꯒꯁꯅꯥꯍꯗ ꯆꯄ ꯆ ꯆꯥꯎꯈꯒ ꯂꯨꯄꯥ ꯆꯝꯃꯉꯥ ꯄꯔꯛꯄꯅꯤ
ꯍꯝ
ꯑꯗꯨꯒ ꯍꯧꯖꯤꯛꯇꯤ ꯀꯧꯅꯈꯤꯗ꯭ꯔꯦ ꯀꯪꯦ ꯃꯥꯅ ꯌꯥꯝ ꯄꯣꯝꯕꯅꯦ ꯇꯧꯁꯤꯜꯂꯦ ꯑꯩ ꯑꯗꯨ ꯁꯥꯎꯅꯤꯡꯕꯣꯏꯅꯦ
ꯀꯩꯅꯣ ꯇꯧꯕ ꯌꯥꯏꯌꯦ ꯑꯩꯩꯅ ꯈꯟꯕꯗ ꯅꯪꯒꯤꯗꯣ ꯃꯥꯁꯦ ꯅꯨꯄꯥꯒ ꯀꯣꯏꯔꯒ ꯅꯨꯄꯥꯒꯨꯛ ꯈꯣꯡꯅꯕ ꯌꯥꯗꯁꯨ ꯌꯥꯠꯣ ꯑꯗꯨꯁꯨ ꯈꯟꯅꯕ ꯌꯥꯏ
ꯈꯪꯗꯦꯗ꯭ꯔ ꯑꯗꯨꯗꯤ ꯀꯣꯏꯔꯝꯗꯧ ꯃꯥꯟꯗꯦꯗ ꯀꯥꯏ ꯁꯛꯇꯨꯒꯤ ꯍ ꯃꯣꯏ ꯆꯄꯣꯗꯤꯒꯦ ꯑꯝ ꯐꯖꯕꯨ ꯖꯍꯥꯏꯗꯤ ꯑꯗꯨꯝ
ꯑꯦ ꯑꯗꯨ ꯍꯥꯏꯖꯕ ꯋꯥꯅꯦ ꯅꯨꯄꯥ ꯁꯨ ꯅꯨꯄꯤꯁꯨ ꯂꯩꯅꯕꯅꯦ ꯑꯗꯨꯝ ꯀꯣꯏꯅꯔꯒꯗꯤ ꯑꯇꯣꯞꯄ ꯃꯤ ꯋꯥꯔꯤ ꯁꯥꯟꯅꯍꯟꯅꯤꯡꯗꯕ ꯈꯣꯠꯅꯤꯡꯗꯕ
ꯍꯣꯏ ꯍꯣꯏ ꯑꯗꯨꯃꯥꯏꯅ ꯍꯣꯏ ꯑꯗꯨꯃꯥꯏꯅ ꯍꯥꯏꯗꯤ ꯇꯧꯕꯁꯨ ꯈꯣꯠꯇꯁꯨ ꯑꯩ ꯀꯩꯝꯇ ꯈꯟꯕꯤꯗꯦꯕ ꯈꯝꯕ ꯑꯗꯨꯏꯁꯨ ꯃꯥꯅ ꯑꯗꯨ ꯌꯥꯝꯝ ꯂꯨꯊꯤꯅꯔꯒ ꯑꯗꯨꯝ ꯍꯥꯏꯕ ꯌꯥꯏ ꯅꯗꯣ ꯑꯩ ꯑꯗꯨ ꯇꯧ